ꯍꯜꯂꯣ ꯑ ꯌꯨꯝꯗ ꯑꯗꯨꯝ ꯂꯩꯌꯦ ꯅꯪꯗ
ꯑ
ꯍꯥ ꯑꯣ ꯑꯣ ꯅꯣꯡ ꯆꯨꯗꯕ꯭ꯔꯣ
ꯅꯣꯡ ꯆꯨꯑꯦ ꯍꯧꯖꯤꯛ ꯀꯩꯁꯨ ꯈꯔ ꯐꯥꯕ ꯃꯥꯜꯂꯦ ꯑꯩꯗꯤ ꯃꯅꯨꯡꯗ ꯂꯩꯕꯒꯤ ꯈꯪꯗꯦ
ꯑꯣ ꯑꯣ ꯀꯅꯥ ꯀꯅꯥ ꯂꯩꯔꯨꯅꯣ
ꯑꯦ ꯍꯧꯖꯤꯛꯇꯤ ꯏꯊꯟꯇ ꯂꯥꯛꯑꯌꯦꯦ
ꯍꯥꯥ ꯌꯥꯔꯦ ꯐ
ꯍꯧꯖꯤꯛꯇꯤ ꯏꯊꯟꯇ ꯂꯩꯌꯦꯦ
ꯑꯣ ꯅꯨꯡꯉꯥꯏꯔꯦ ꯑꯗꯨꯗꯤ
ꯑ ꯅꯪꯗꯤ ꯀꯅꯥ ꯀꯅꯥ ꯂꯩꯕ꯭ꯔꯥ
ꯏꯃꯥꯟꯅꯥꯕꯤ ꯈꯣꯏ ꯂꯩꯌꯦ
ꯑꯣ ꯌꯥꯝ ꯅꯨꯡꯉꯥꯏꯔꯝꯅꯤꯀꯣ
ꯎꯝ ꯅꯨꯡꯉꯥꯏ ꯌꯦ
ꯕꯥꯜꯂ ꯌꯦꯡꯗꯔꯣ
ꯌꯦꯡꯉꯦ ꯑꯗꯨ ꯉꯔꯥꯡꯗꯤ ꯌꯦꯡꯗꯦ ꯄꯨꯡꯅꯤꯡꯕꯗꯤ ꯇꯨꯝꯈ꯭ꯔꯦ ꯅꯪꯗꯦ
ꯅꯪꯒꯤ ꯁꯞꯄꯣꯔꯇꯔꯗꯤ ꯍꯤꯡꯉꯤꯕ꯭ꯔꯣ
ꯁꯤꯈꯔꯦ ꯑꯩꯒꯤ ꯁꯨꯞꯄꯣꯔꯇꯦꯔ ꯗꯤ
ꯅꯪꯗꯤ ꯀꯥꯗꯥꯏꯗ ꯂꯩꯕꯔꯥ
ꯑꯩꯗꯤ ꯌꯨꯝꯗ ꯑꯗꯨꯝ ꯂꯩꯌꯦ
ꯑꯣ
ꯅꯪꯗꯤ
ꯑꯩꯗꯤ ꯑꯗꯨꯨꯝ ꯂꯩꯔꯤꯗ ꯀ ꯊꯕꯛ ꯇꯧꯕ꯭ꯔꯥ ꯅꯪ ꯀꯣꯂꯦꯖ ꯀꯥꯕ꯭ꯔꯥ ꯊꯕꯛ ꯇꯧꯕ꯭ꯔꯥ
ꯑꯣ ꯀꯣꯂꯖ ꯀꯔꯥ ꯂꯩꯌꯦ
ꯑꯣ
ꯍꯟꯗꯛ ꯁꯨꯇꯤ ꯊꯣꯂꯛꯄ ꯀꯣ ꯑꯗꯨ ꯌꯨꯝꯗ ꯑꯗꯨꯝ ꯂꯩꯌꯦ
ꯑꯣ ꯀꯗꯥꯏꯗ ꯂꯩꯕ꯭ꯔꯥ
ꯇꯝꯄꯥꯛꯇ
ꯑꯣ
ꯅꯪꯗꯤ ꯆꯦ
ꯆꯞ ꯃꯥꯟꯅꯩꯗ
ꯑꯣ ꯑꯗꯨ ꯀꯣꯂꯦꯖ ꯀꯥꯕ꯭ꯔꯥ ꯅꯪꯁꯨ ꯅꯠꯇ꯭ꯔꯒ ꯑꯗꯨꯝ ꯌꯨꯝꯗ ꯂꯩꯕ꯭ꯔꯥ
ꯑꯩ ꯀꯣꯂꯦꯖ ꯀꯥꯗ꯭ꯔꯤꯗ ꯀꯥꯗꯔꯤ
ꯑꯣ ꯑꯣ ꯌꯨꯝꯗ ꯂꯩꯕꯗꯣ ꯅꯨꯡꯉꯥꯏꯕꯅꯦ
ꯎꯝ ꯐꯔꯤꯗ ꯂꯩꯃꯟꯕꯒꯤ ꯋꯥꯔꯦ
ꯎꯝ ꯑꯗꯨ ꯑꯣꯏꯔꯁꯨ ꯌꯨꯝꯗ ꯂꯩꯕꯅ ꯃꯤꯅ ꯇꯧꯅꯤꯡꯕ ꯃꯤꯒꯤ ꯀꯨꯁꯤ ꯇꯧꯔꯒ ꯂꯩꯅ ꯅꯨꯡꯉꯥꯏꯔꯦ
ꯎꯝ ꯑꯗꯨꯃ ꯑꯗꯨꯗꯗꯤ ꯌꯥꯝ ꯅꯨꯡꯉꯥꯏ ꯑꯗꯨꯔꯣꯝꯗꯗꯤ
ꯎꯝ ꯉꯁꯤ ꯀꯔꯤ ꯍꯦꯟꯁꯥꯡ ꯆꯥꯕ꯭ꯔꯥ
ꯉꯁꯤ ꯎꯝ ꯗꯥꯜ ꯆꯥꯏ
ꯑꯣ ꯍꯥꯎꯕꯅꯤꯍꯦ
ꯈꯪꯂꯦꯗ ꯊꯣꯡꯂꯒ ꯍꯥꯎꯔꯦꯅ ꯑꯗꯨꯝ ꯆꯥꯔꯦ
ꯍꯧꯔꯦ ꯅꯊꯣ ꯑ ꯍꯧꯦ ꯆꯗꯤ ꯑꯗꯨꯝ ꯍꯥꯎꯒꯅꯤꯗ ꯍꯥꯎ ꯇ꯭ꯔꯁꯨ
ꯎꯝ
ꯍꯌꯦꯡꯗꯤ ꯆꯔꯁ ꯆꯠꯇꯣꯏꯔꯣ
ꯈꯪꯗ꯭ꯔꯤ ꯑꯩꯈꯣꯏ ꯏꯆꯦꯈꯣꯏ ꯆꯠꯂꯗꯤ ꯆꯠꯀꯦ ꯑꯗꯨꯣ ꯊꯟꯗꯗꯤ ꯆꯠꯄ ꯇꯜꯂꯦ ꯂꯥꯞꯄꯦꯕ ꯆꯥꯔꯖꯀ ꯀꯣ
ꯑꯣ ꯑꯗꯣ ꯕꯣꯖ ꯁꯥꯅꯕꯥꯗꯤ ꯆꯠꯇꯣꯏꯅꯦ
ꯎꯝ
ꯗ ꯕꯥꯜꯂ ꯁꯥꯅꯕꯥꯗꯤ ꯌꯦꯡꯉꯣꯏꯗ꯭ꯔꯣ
ꯌꯦꯡꯒꯅꯤ ꯉꯁꯤ ꯑꯩꯈꯣꯏ ꯃꯔꯨꯞ ꯃꯌꯥꯝ ꯍꯧꯔꯒꯀꯣ
ꯍꯣꯏ
ꯑꯗꯨꯒꯤ ꯉꯁꯤ ꯌꯦꯡꯁꯦꯅ ꯂꯩ ꯆꯥꯛ ꯌꯦꯟꯁꯥꯡꯒ ꯆꯥꯃꯤꯟꯅꯔꯒ ꯌꯦꯡꯁꯦꯅ ꯍꯥꯏꯔꯒ ꯂꯩ
ꯑꯁ ꯏ ꯇꯧꯕꯁꯦ ꯌꯥꯝ ꯅꯨꯡꯉꯥꯏꯕꯅꯦ ꯕꯧ ꯌꯦꯡꯕ ꯃꯇꯝꯅꯤꯀꯣ
ꯎꯝ
ꯀ ꯆꯗꯤꯄ ꯁ ꯑꯗꯨ ꯌꯨꯝꯗ ꯑꯗꯨꯝ ꯊꯕꯛ ꯇꯧꯗꯕꯤꯗ ꯑꯗꯨꯝ ꯂꯩꯕ꯭ꯔꯥꯅꯦꯆꯦ
ꯑ ꯍꯧꯖꯤꯛꯀꯥꯟꯗꯤ ꯑꯗꯨꯝ ꯐ꯭ꯔꯤꯗ ꯂꯩꯌꯦꯦ ꯅꯦꯛꯁ ꯃꯟꯒꯨꯝꯕꯗ ꯊꯕꯛ ꯇꯧꯁꯤꯔꯅ ꯈꯜꯂꯤ
ꯑꯣ ꯑꯗꯨ ꯊꯕꯒꯅꯤꯄ ꯑꯗꯔꯅ ꯆꯅ
ꯎꯝ ꯑꯁꯤꯗꯅꯦ
ꯑꯥ ꯑꯥ
ꯁꯤ ꯂꯝꯝꯄꯔꯁꯤꯗ ꯑꯗꯨꯝ ꯇꯧꯗꯅꯤ
ꯎꯝꯅꯨꯡꯉꯃꯄ ꯍꯣꯏ ꯃ ꯄ ꯆꯟꯗꯗꯤ ꯅꯣꯡꯃꯗꯤ ꯅꯨꯡꯉꯥꯏꯇ ꯄꯟ ꯆꯠꯄꯁꯨ ꯑꯣꯏꯔꯁꯨ ꯍꯥꯏꯕꯗꯤ ꯄꯩꯁꯥꯒꯨꯝꯕꯁꯨ ꯌꯥꯝ ꯆꯠꯂꯦꯕ ꯃꯄꯥꯟ ꯆꯠꯄꯁꯦ
ꯑꯥ
ꯑ ꯑꯗꯨꯝ ꯌꯨꯝꯗ ꯂꯩꯔꯒ ꯊꯕꯛ ꯇꯧꯔꯒ ꯂꯩꯕꯅ ꯐꯔꯦ
ꯎꯝ
ꯍꯥ ꯅꯥꯈꯣꯏ ꯔꯣꯝꯗꯗꯤ ꯅꯣꯡ ꯆꯨꯗꯥꯕ꯭ꯔꯥꯅꯦ
ꯅꯣꯡ ꯆꯨꯑꯦ ꯉꯁꯥꯏꯗꯤ ꯍꯧꯖꯤꯛꯀꯤ ꯑꯩ ꯕꯤꯜꯗꯤꯡ ꯃꯅꯨꯡꯗ ꯆꯪꯈꯤꯕꯥꯒꯤ ꯀꯣ ꯈꯪꯗꯕ
ꯍꯣꯏ ꯑꯣ ꯑꯩꯈꯣꯏ ꯑꯩꯈꯣꯏꯔꯣꯝꯗꯁꯨ ꯉꯁꯥꯏꯗꯤ ꯆꯨꯔꯝꯃꯦ ꯍꯧꯖꯤꯛꯇꯤ ꯈ꯭ꯔꯗꯤ ꯐꯥꯔꯦ ꯑꯗꯨ ꯑꯣꯏꯖꯨ ꯈꯔ ꯈꯔꯗꯤ ꯆꯨꯔꯥꯒ ꯂꯩꯔꯤꯌꯦ
ꯑ
ꯍꯧꯖꯤ ꯀ ꯂꯩꯥꯏ ꯑꯣ ꯏꯆꯦꯒꯤ ꯏꯃꯨꯡ ꯃꯤ ꯀꯌꯥꯅꯣ
ꯨꯡꯃꯤ ꯃꯔꯤ
ꯑꯣ ꯑꯗꯨꯗꯣ ꯅꯪꯅ ꯑꯍꯥꯟꯕꯗ ꯅꯠꯇ꯭ꯔꯒꯅ ꯇꯣꯝꯕꯤꯔ
ꯑꯩ ꯂꯥꯁ ꯁꯦꯀꯦꯟꯗꯅꯤ ꯅꯪꯒꯤ
ꯑꯣ ꯑꯩꯅ ꯑꯥꯇꯣꯝꯕꯤ ꯑꯩꯗꯤ ꯑꯩꯒꯤꯅ ꯃꯤ ꯑꯍꯨꯝ ꯂꯩꯌꯦꯕꯥ
ꯑꯗꯨ ꯏꯃꯥ ꯏꯃꯥ ꯏꯃꯥꯒ ꯄꯥꯕꯨꯡꯁꯨ ꯑꯗꯨꯝ ꯂꯩꯕ꯭ꯔꯥ
ꯑꯧ ꯂꯩꯌꯦ
ꯑꯝ ꯋꯥꯗꯣ ꯍꯣꯏ ꯍꯣꯏ ꯑꯗꯨꯕꯨ ꯉꯥꯁꯤꯗꯤ ꯀꯅꯥꯕꯨ ꯁꯞꯄꯣꯔꯠ ꯇꯧꯗꯣꯏꯅꯣ
ꯅꯣꯠꯋꯦ ꯇꯧꯔꯥꯒꯦ ꯉꯁꯤ ꯅꯣꯠꯋꯦ ꯅꯠꯇ꯭ꯔꯣ ꯌꯦ ꯉꯥꯁꯤ ꯗꯦꯠ ꯑꯧ ꯉꯥꯁꯤ ꯅꯣꯔꯠꯋꯦꯗꯥ ꯇꯧꯒꯥꯅꯤ ꯑꯥꯖꯦꯟꯇꯤꯅꯥ ꯐꯦꯟꯔꯣ ꯅꯪꯁꯨ
ꯅꯠꯇꯦ ꯍꯦ
ꯑꯥꯔꯖꯦꯟꯇꯤꯅꯥꯗꯤ ꯁꯞꯄꯣꯔꯠ ꯁꯨꯝꯇꯧ ꯇꯧꯅꯤꯡꯗꯦ
ꯑꯩꯁꯨꯅꯦ ꯑꯩꯒꯤ ꯁꯞꯄꯣꯔꯠꯇꯤ ꯁꯤꯈ꯭ꯔꯦ
ꯕ꯭ꯔꯥꯖꯤꯜꯂꯣ ꯅꯠꯇ꯭ꯔꯒꯥꯅ ꯔꯣꯅꯦꯜꯗꯣꯔꯣ
ꯍꯣꯏ
ꯎꯝ
ꯅꯪꯒꯤꯗꯤ
ꯑꯩꯗꯤ ꯌꯥꯝꯃꯤꯗꯥ ꯁꯞꯄꯣꯔꯠ ꯐ꯭ꯔꯥꯟꯁ ꯐ꯭ꯔꯥꯟꯁꯀꯥ ꯋꯦꯗꯥꯁꯨ ꯇꯧꯋꯦ ꯕ꯭ꯔꯥꯖꯤꯜꯗꯁꯨ ꯇꯧꯋꯦ ꯑꯗꯨꯒꯥ ꯄꯣꯔꯇꯨꯒꯜꯗꯥꯁꯨ ꯇꯧꯋꯦ
ꯎꯝ ꯌꯥꯝꯃꯦꯍꯦ ꯅꯪꯒꯤꯗꯤ ꯑꯗꯨꯗꯤ
ꯌꯥꯝꯗ꯭ꯔꯥꯗꯤ ꯌꯥꯗꯦ ꯑꯃ ꯉꯝꯗ꯭ꯔꯥꯗꯤ ꯀꯃꯥꯏ ꯇꯧꯗꯣꯏꯅꯣ
ꯍꯣꯏ ꯑꯃꯥꯕꯨ ꯑꯃꯨꯛ ꯁꯞꯄꯣꯔꯠ ꯇꯧꯗꯣꯏꯕꯥ ꯑꯃꯥꯕꯨ ꯑꯃꯨꯛ ꯁꯞꯄꯣꯔꯠ ꯇꯧꯗꯣꯏꯕ
ꯑꯥ
ꯄꯌꯦꯁ ꯑꯁꯤ ꯁꯤꯁꯨ
ꯎꯝ ꯑꯗꯨ ꯅꯠꯇ꯭ꯔꯗꯤ ꯅꯨꯡꯉꯥꯏꯇꯦꯕꯥ ꯕꯣꯜ ꯌꯦꯡꯅꯤꯡꯉꯥꯔꯣꯏ ꯑꯗꯨꯝ ꯑꯗꯨꯃꯥꯏ ꯑꯃꯥꯈꯛꯇ ꯇꯧꯔꯗꯤ
ꯎꯝ ꯅꯍꯥꯟ ꯑꯥꯔꯖꯦꯟꯇꯤꯅꯥꯒ ꯃꯤꯠ ꯏ ꯖꯦ ꯏꯖꯤꯞ ꯍꯣꯏꯒꯥ ꯁꯥꯟꯅꯕꯥꯗꯣ
ꯎꯝ
ꯑꯁꯤ ꯁꯤ ꯅꯨꯃꯤꯠꯇꯣ
ꯑꯥ
ꯑꯁ ꯐꯥꯔꯁꯇꯥꯗꯤ ꯏꯖꯤꯞ ꯍꯣꯏꯅ ꯒꯣꯜ ꯑꯅꯤ ꯆꯜꯂꯦꯗꯥꯅ
ꯑꯥ
ꯑꯗꯨ ꯑꯥꯔꯖꯦꯟꯇꯤꯅꯥ ꯍꯣꯏ ꯆꯟꯅꯕꯥꯗꯤ ꯉꯝꯂꯥꯔꯣꯏꯗ꯭ꯔꯥꯅ ꯏꯃꯥꯟꯅꯕꯤ ꯈꯣꯏꯗꯤꯀꯣ ꯑꯗꯥ ꯅꯥꯛꯇ ꯁꯞꯄꯣꯔꯠ ꯇꯧꯕꯥꯁꯨ ꯃꯤ ꯂꯩꯩꯌꯦꯕꯥ ꯑꯗꯣ ꯑꯩꯈꯣꯏ ꯄꯨꯂꯞ ꯌꯦꯡꯃꯤꯟꯅꯩꯕ ꯌꯨꯝꯗꯥ ꯑꯗꯣ ꯑꯃꯛ ꯃꯈꯣꯏꯅ ꯏꯖꯤꯞ ꯑꯣꯏꯅ ꯒꯣꯜ ꯑꯅꯤ ꯆꯟꯕꯒꯤ ꯃꯈꯣꯏꯁꯦ ꯉꯝꯂꯔꯣꯏ ꯅ ꯑꯄꯥ ꯈꯟꯗꯒ ꯀꯣ
ꯎꯝ ꯑꯗꯨ ꯅꯨꯃꯤꯠꯇ ꯉ ꯑꯦꯖꯦꯟ ꯑꯦ ꯗꯤꯅꯥꯗꯤ ꯉꯝꯔꯣꯏꯗꯕꯅꯤꯗ
ꯑꯗꯨꯅꯦ ꯉꯝꯃꯗꯕꯅꯦ ꯑꯗꯨ ꯎꯝ
ꯑꯗꯨ ꯅꯨꯃꯤꯠꯇꯨꯗꯤ ꯑꯁ ꯌꯦꯡꯉꯥꯒ-ꯌꯦꯡꯉꯥꯒ ꯁꯥꯎꯅꯤꯡꯕꯥꯗꯣ ꯎꯄꯥꯏꯗꯤ ꯂꯩꯇꯥꯕ
ꯑꯗꯨꯅꯦ ꯑꯩꯈꯣꯏꯅ ꯇꯧ ꯑꯩꯈꯣꯏꯅ ꯍꯥꯏꯕꯗꯤ ꯑꯩꯈꯣꯏꯅ ꯇꯧꯔꯥꯗꯤ ꯀꯩꯁꯨ ꯀꯥꯏꯗꯦ ꯑꯗꯨ ꯑꯩꯈꯣꯏꯅ ꯇꯧꯗꯥꯕꯅꯤꯅ ꯎꯄꯥꯏ ꯂꯩꯇꯦ
ꯑꯥ ꯌꯥ ꯐꯠꯇꯦꯗꯥ ꯑꯗꯨ ꯔꯦꯐ꯭ꯔꯤꯗꯨꯁꯨ ꯖꯁꯇꯨꯁꯨ ꯁꯨ ꯄ ꯆꯪ ꯃꯈꯈꯥꯏ ꯂꯩꯗꯅ
ꯎꯝ ꯅꯠꯇ꯭ꯔꯕꯗꯤ ꯉꯝꯃꯣꯏꯗꯕꯅꯤ
ꯎꯝ
ꯑꯗꯨ ꯁꯟꯗꯦꯗ ꯑꯃꯨꯛ ꯂꯩ ꯍꯥꯏꯕ ꯅꯠꯇ꯭ꯔꯣ ꯃꯈꯣꯏ ꯑꯔꯖꯦꯟꯇꯤꯅꯥ ꯈ꯭ꯣꯏ
ꯑꯧ ꯂꯥꯛꯌꯦꯡ ꯍꯥꯏꯥꯡꯕ ꯑꯃ ꯇꯧꯕꯅꯦ
ꯑꯝ
ꯅꯣꯏꯗꯤ ꯇꯤꯚꯤꯗ ꯌꯦꯡꯕ꯭ꯔꯣ ꯐꯣꯟꯗ ꯌꯦꯡꯕ꯭ꯔꯣ
ꯇꯤꯚꯤꯗꯁꯨ ꯂꯩꯌꯦ ꯑꯗꯨ ꯐꯣꯟꯗꯁꯨ ꯑꯗꯨꯝ ꯌꯦꯡꯉꯦ
ꯑꯩꯈꯣꯏꯗꯤ ꯇꯤꯚꯤꯗꯗꯤ ꯌꯦꯡꯗꯧ ꯐꯣꯟꯗ ꯉꯥꯛꯇꯅꯦ ꯑꯗꯨꯒ ꯑꯦꯝ ꯄꯤ ꯊ꯭ꯔꯤꯗ ꯑꯦꯝ ꯄꯤ ꯊ꯭ꯔꯤꯗ ꯃꯈꯣꯟꯒ ꯊꯝꯃꯒꯀꯣ
ꯍꯣꯏꯣꯏ ꯑꯁ ꯅꯨꯡꯉꯥꯏꯗꯣꯏꯅꯦꯍꯦ ꯑꯗꯨꯗꯤ
ꯐꯣꯟꯗ ꯌꯦꯡꯉꯒꯦ ꯑꯦꯝ ꯄꯤ ꯇꯤꯗ ꯊꯥꯔꯒ ꯑꯗꯨꯝ ꯌꯦꯡꯕꯅꯦ ꯐꯅꯤ
ꯎꯥ ꯃꯥꯏ ꯂꯥꯛꯇ꯭ꯔꯗꯤ ꯐꯣꯟꯗ ꯑꯗꯨꯝ ꯌꯦꯡꯉꯦ ꯃꯥꯏ ꯂꯥꯛꯗꯦ ꯇꯤꯚꯤꯗꯀꯣ
ꯎꯝ
ꯃꯤ ꯌꯥꯝꯕꯅꯤꯅ ꯇꯤꯚꯤꯗ ꯌꯦꯡꯕꯅ ꯅꯨꯡꯉꯥꯏ
ꯎꯝ
ꯑꯗꯨꯗꯤ ꯍꯧꯖꯤꯛ ꯉꯥꯡꯕꯁꯦ ꯁꯥꯗꯕ꯭ꯔꯥ ꯏꯆꯦ ꯅꯈꯣꯏꯔꯣꯝꯗꯗꯤ
ꯉꯁꯤ ꯅꯣꯡ ꯇꯥꯕꯒꯤ ꯁꯥꯗꯦꯗ
ꯑꯣ ꯁꯣꯝꯗꯗꯤ ꯌꯥꯝ ꯁꯥꯏꯌꯦ ꯅꯣꯡ ꯇꯥꯏ ꯍꯥꯏꯔꯁꯨꯀꯣ
ꯑꯥ
ꯌꯥꯝ ꯆꯥꯕꯗꯒꯤ ꯐꯦꯟ ꯃꯈꯥꯗ ꯐꯝꯂꯒ ꯂꯩꯌꯦ ꯑꯌꯨꯛ ꯅꯨꯡꯗꯥꯡꯒꯤꯩ ꯀꯔꯤ ꯍꯦꯟꯖꯥꯡ ꯊꯣꯡꯗꯣꯏꯅꯣ
ꯉꯁꯤ ꯑ ꯕꯣꯔꯤ ꯑꯃꯒ ꯎꯝ ꯑꯩꯈꯣꯏ ꯏꯃꯥꯟꯅꯕꯤ ꯈꯣꯏꯁꯨ ꯂꯥꯛꯀꯦ ꯍꯥꯏꯕꯀꯣ ꯄꯣꯛ ꯊꯣꯡꯉꯒ ꯆꯥꯁꯤꯔꯅ ꯈꯟꯂ ꯂꯩꯌꯦ
ꯑꯁ ꯅꯨꯡꯉꯥꯏꯔꯦ ꯑꯗꯨꯗꯤ ꯅꯈꯣꯏꯗꯤ ꯏꯟꯖꯥꯡ ꯑꯍꯥꯎꯕ ꯆꯥꯔꯒ ꯕꯣꯜ ꯁꯥꯅꯥꯕ ꯌꯦꯡꯗꯣꯏꯕ
ꯇꯨꯝꯅꯤꯡꯕꯅ ꯍꯥꯟꯒꯅꯤ ꯂꯨꯗꯨꯒꯨꯝꯕ ꯁꯥꯅꯥꯗ꯭ꯔꯗꯤ ꯑ
ꯑꯗꯨꯅꯦ ꯃꯈꯣꯏ ꯁꯥꯅꯅ꯫ꯕꯗꯣ ꯄꯨꯡ ꯅꯥꯏꯟ ꯇꯦꯡꯒꯨꯝꯕ ꯃꯇꯝꯗꯤ ꯁꯥꯟꯅꯔꯦ ꯐꯥꯒꯗꯕ ꯄꯨꯡ ꯑꯃ ꯑꯅꯤꯔꯣꯝꯗꯤ ꯁꯥꯟꯅꯕꯒꯤꯀꯣ ꯇꯨꯝꯅꯤꯡꯕ ꯇꯨꯝꯅꯤꯡꯕꯁꯨ ꯐꯥꯎꯋꯦꯕ ꯑꯗꯨꯅꯦ ꯑꯃꯨꯛ ꯇꯨꯝꯅꯦ ꯑꯃꯨꯛ ꯍꯧꯒꯠꯄ ꯉꯝꯗ꯭ꯔꯦꯕ ꯕꯣꯜꯁꯨ ꯌꯦꯡꯅꯤꯡꯕ ꯑꯗꯨ ꯌꯦꯡꯉꯗꯤ ꯄꯨꯡ ꯑꯃ ꯑꯅꯤꯅ ꯕꯣꯜ ꯁꯥꯅꯕ ꯑꯃꯨꯛ ꯌꯦꯡꯉꯗꯤ ꯄꯨꯡ ꯑꯍꯨꯝ ꯃꯔꯤ ꯑꯍꯨꯝꯗ ꯇꯨꯝꯃꯗꯤ ꯑꯃꯨꯛ ꯍꯧꯒꯠꯄ ꯉꯝꯃꯔꯣꯏ
ꯎꯝ
ꯁꯨꯇꯤ ꯅꯨꯃꯤꯠꯈꯛꯇꯗꯤ ꯌꯦꯡꯕꯅꯤ ꯑꯩꯈꯣꯏꯁꯨ
ꯑꯣ
ꯅꯠꯇ꯭ꯔꯗꯤ ꯑꯃꯨꯛ ꯍꯧꯒꯠꯄ ꯉꯝꯃꯔꯣꯏꯕ
ꯑ ꯍꯧꯒꯠꯄ ꯉꯝꯗꯦ ꯑꯩꯈꯣꯏꯁꯨ ꯊꯕꯛ ꯑꯩꯈꯣꯏ ꯏꯃꯥꯟꯅꯕꯤꯁꯤꯡꯁꯨ ꯊꯕꯛ ꯆꯠꯂꯦꯕ ꯑꯗꯨꯒꯤ ꯃꯣꯏꯁꯨ ꯃꯔꯛ ꯃꯔꯛꯇ ꯇꯨꯝꯅ ꯌꯦꯡꯉꯦ ꯃꯣꯏꯁꯨ
ꯍꯣꯏ ꯊꯕꯛ ꯇꯧꯕꯁꯤꯡꯗꯤ ꯌꯥꯝ ꯋꯥꯔꯝꯒꯅꯦ ꯑꯃꯨꯛ ꯉꯟꯇ ꯍꯧꯒꯠꯂꯒ ꯑꯃꯨꯛ ꯊꯕꯛ ꯇꯧꯔꯗꯤ ꯑꯗꯨꯒ ꯑꯃꯨꯛ ꯍꯟꯂꯛꯂꯒ ꯌꯦꯡꯕꯨꯗꯤ ꯌꯦꯡꯅꯤꯡꯕ
ꯑꯣ ꯌꯦꯡꯗꯤ ꯌꯦꯡꯅꯤꯡꯕ ꯑꯗꯨ ꯎꯄꯥꯏꯗꯤ ꯂꯩ
ꯎꯝꯗꯣꯅꯤ ꯑꯗꯨ ꯃꯇꯝ ꯑꯃꯅꯤꯗꯨꯅ ꯀꯣ ꯌꯦꯡꯉꯨꯁꯦ ꯆꯍꯤ ꯈꯨꯗꯤꯡꯒꯤ ꯂꯛꯄꯁꯨ ꯅꯠꯇꯦ
ꯃꯅꯦ
ꯆꯍꯤ ꯈꯨꯗꯤꯡꯅꯦ ꯂꯥꯛꯑ ꯑꯗꯤꯩ ꯀꯩꯁꯨ ꯀꯥꯏꯗꯦꯕ ꯌꯦꯡꯗ꯭ꯔꯁꯨ ꯀꯣ ꯍꯥꯏꯕ ꯆꯍꯤ ꯑꯍꯨꯝ ꯃꯔꯤꯔꯥ ꯑꯃꯨꯛ ꯂꯥꯛꯑꯗꯤ ꯑꯃꯨꯛ ꯑꯃꯨꯛ ꯂꯥꯛꯇꯣꯏꯅꯤꯅ
ꯎꯝ ꯎꯝ ꯅꯣꯏꯗꯤ ꯔꯦꯟꯗ ꯂꯩꯕ꯭ꯔꯥ ꯅꯠꯇ꯭ꯔꯒ ꯅꯪꯒꯤ ꯏꯃꯨꯡ ꯑꯗꯨꯝ ꯂꯩꯕꯒ ꯂꯩꯕ꯭ꯔꯥ
ꯑꯣ ꯗꯥꯏꯔꯦꯛ ꯇꯝꯕꯗꯨꯨꯔꯥ
ꯎꯝ
ꯇꯝꯕꯗꯤ ꯔꯦꯟꯗ ꯂꯩꯌꯦ
ꯑꯣ
ꯑꯗꯨ ꯍꯟꯗꯛꯇꯤ ꯌꯨꯝꯗ ꯑꯗꯨꯝ ꯂꯩꯕ ꯁꯨꯇꯤ ꯊꯣꯔꯛꯄꯒꯤ ꯀꯃꯥꯏꯅ ꯇꯧꯕꯒꯤ ꯁꯨꯇꯤ ꯊꯣꯛꯋꯦ ꯍꯥꯏꯔꯁꯨꯣ ꯌꯨꯝꯗ ꯂꯩ